ꯇꯥꯛ ꯁꯕꯨꯨ
ꯇꯥꯔꯔꯕꯣ ꯇꯥꯏꯌꯦ ꯇꯥꯏꯌꯦ ꯇꯥꯏꯌꯦ
ꯀꯔꯤ ꯃꯊꯦꯜ ꯆꯥꯔꯕ
ꯑꯣꯉ ꯁꯤꯁꯦ ꯈꯥꯃꯦꯟ ꯕꯥꯔꯃꯥꯁꯤ ꯈꯥ ꯃꯤꯔꯣꯜꯂꯦ ꯈꯉꯧ ꯉꯧꯔꯦ ꯑꯗꯣ ꯉꯥ ꯈꯤꯇꯪ ꯆꯥꯎꯔ ꯆꯥꯔꯦ
ꯁꯨꯝꯗꯤ ꯆꯥꯔꯕꯣ ꯆꯥꯔꯦ ꯑꯩꯈꯣꯏꯒꯤꯁꯨ ꯂꯥꯏꯋꯥ ꯏꯔꯣꯟꯕ ꯑꯗꯨꯒ ꯉꯥ ꯑꯇꯥꯎꯕ ꯑꯃꯒ ꯑꯗꯨꯃꯥꯏꯅ ꯇꯧꯔꯖꯥꯔꯦ
ꯀꯔꯤ ꯀꯥꯟꯅꯣ ꯇꯧꯔꯤꯁꯤꯅ
ꯉꯥ ꯑꯗꯨ ꯃꯃꯤꯡꯗꯤ ꯈꯪꯗꯦ ꯃꯍꯥꯎꯕꯨꯗꯤ ꯌꯥꯝꯦ
ꯃ
ꯌꯥꯝ ꯀꯟꯅ ꯆꯥꯎꯕ ꯅꯠꯇꯦꯗ ꯑꯗꯨꯝ ꯍꯣꯏ ꯑ ꯄꯤꯛꯄꯗꯤ ꯅꯠꯇ꯭ꯔꯦ ꯑꯆꯧꯕꯗꯨꯅ ꯑꯗꯨꯝ ꯁꯨꯝ ꯄꯤꯁ ꯑꯣꯏꯅ ꯀꯛꯄꯤꯗꯣ ꯑꯗꯨꯃꯥꯏꯅ ꯇꯧꯕꯅꯤ ꯂꯩꯒꯦ ꯐꯔꯦ ꯐꯔꯦ ꯆꯔꯔꯣꯏ ꯍꯌꯦꯡꯗꯩꯩ ꯌꯥꯝ ꯇꯣꯏꯅ ꯆꯕ ꯍꯧꯗꯤ ꯅꯠꯇꯦꯗ ꯑꯗꯨꯝ ꯍꯣꯏ ꯆꯥꯕꯗꯤ ꯆꯠ ꯑꯗꯨꯒ
ꯍꯪꯕ
ꯇꯥꯟ ꯆꯥꯕꯤ ꯑꯣꯏꯔꯅꯤ
ꯑꯩꯅ ꯍꯪꯕ ꯈꯨꯗꯤꯡꯒꯤ ꯉꯥꯡꯉꯧꯕꯁꯦ ꯑꯗꯨꯣꯛ ꯌꯥꯎꯕ ꯑꯗꯨꯗꯒꯤ ꯁꯨꯝ ꯍꯪꯕꯅꯤꯗ
ꯍꯃꯤ ꯇꯥꯟ ꯆꯥꯟꯅꯕꯤ ꯑꯣꯏꯔꯝꯅꯦꯅꯦ
ꯑꯣꯏꯗꯣꯏꯅꯤ ꯑꯣꯏꯗꯣꯏꯅꯤ
ꯀꯩꯅꯣꯒꯤ ꯅꯝꯕꯔ ꯊꯥꯔꯛꯑꯣ ꯅꯪꯅ ꯅꯅꯥꯎ ꯅꯨꯄꯥꯗꯨꯒꯤ ꯍꯣꯔꯦꯟ ꯉꯥꯏꯍꯥꯛ ꯂꯩꯔꯒ ꯎ ꯍꯣꯏ ꯅꯪ ꯄꯥꯎ ꯐꯥꯎꯅꯕ ꯑꯝꯇ ꯂꯩꯇꯦꯕ ꯅꯪ ꯁꯦꯔꯥꯛꯇꯔ ꯌꯥꯝ ꯇꯧꯋꯦ
ꯔꯦꯐꯔ
ꯑꯗꯨꯗꯤ ꯀꯃꯥꯏꯅ ꯇꯧꯔꯒ ꯂꯩꯔꯤꯕ ꯉꯁꯤꯅ ꯑꯗꯨꯃꯥꯏꯅ ꯌꯥꯝ ꯁꯥꯡꯅꯗꯤ ꯂꯤꯔꯛꯀꯅꯨ
ꯀꯁ ꯇꯧꯗꯅ
ꯀꯩꯁꯨ ꯇꯧꯗꯦ ꯃꯈꯥꯏ ꯍꯥꯞꯒꯠꯂꯛꯄꯗꯒꯤ ꯑꯗꯨꯝ ꯐꯧ ꯄꯤꯛꯑꯦ ꯐꯧ ꯇꯧꯔꯒ ꯑꯃꯨꯛ ꯀꯩꯅꯣ ꯇꯧꯕ ꯑꯝꯗ ꯏꯜꯂꯦ
ꯐꯧ ꯇꯛꯐꯝꯗ ꯏꯜꯂꯦ ꯑꯗꯨꯒ ꯑꯗꯨꯝ ꯀꯩꯅꯣ ꯇꯧꯔꯦ ꯑꯇꯣꯞꯄ ꯊꯣꯏꯗꯣꯛꯄ ꯇꯧꯗ꯭ꯔꯦ ꯑꯗꯨꯝ ꯍꯜꯂꯒ ꯑꯗꯨꯝ ꯐꯤ ꯁ ꯇꯧꯕꯗꯒꯤ
ꯇꯧꯕꯗꯒꯤ ꯐꯤ ꯁꯝꯗꯣ ꯉꯁꯥꯏ ꯐꯅ ꯁꯥꯈ꯭ꯔꯕ ꯑꯗꯨꯗꯒꯤꯗꯤ ꯑꯗꯨꯝ ꯁꯅ ꯁꯨꯈꯤꯗ꯭ꯔꯦ ꯑꯗꯨꯃꯥꯏꯅ ꯇꯧꯔꯒ ꯑꯗꯨꯝ ꯂꯩꯈ꯭ꯔꯅꯤ ꯍꯦꯟꯄꯝꯒꯤꯗꯨꯖꯔꯥ
ꯍꯣꯏ ꯍꯦꯟꯄꯝꯒꯤꯗꯣ ꯍꯥꯏꯗꯤ ꯑꯩꯌꯨ ꯋꯥ ꯉꯟ ꯇꯁꯨꯨꯒꯦ ꯍꯥꯏꯔꯁꯨ ꯋꯥꯋꯥꯛꯀꯤꯡ ꯆꯠꯂꯕꯅꯤꯅ ꯍꯧꯖꯤꯛꯀꯥꯟ ꯊꯕꯛ ꯂꯣꯏꯔꯛꯄ ꯃꯇꯝꯗ ꯗꯤ ꯑꯗꯨꯝ ꯄꯨꯡ ꯅꯤꯄꯥꯄ ꯇꯩꯅꯩꯅꯀꯣ ꯅꯤꯄꯥꯄ ꯇꯥꯈ꯭ꯔꯗꯤ ꯅꯨꯡꯁ ꯂꯥꯎꯈ꯭ꯔꯅꯤꯅ ꯍ
ꯑꯗꯣ ꯍꯌꯦꯡ ꯆꯠꯇꯣꯏꯅꯤꯀꯣ ꯆꯠꯇꯅꯤ ꯆꯠꯇꯅꯤ ꯅꯪ ꯑꯗꯣ ꯑꯩꯒꯤ ꯀꯩꯅꯣ ꯅꯨꯃꯤꯠꯀꯤꯗꯗꯤꯗꯤ ꯍꯥꯏꯅꯔꯕꯣ ꯀꯃꯥꯏꯅ ꯇꯧꯔꯒꯦ ꯍꯇꯤꯗꯦ ꯅꯪꯅ ꯊꯦꯡꯅ ꯇꯧꯅꯤ ꯍꯥꯏꯔꯕꯅꯤꯅ ꯑꯩ ꯁꯨꯇꯤꯃꯛꯇꯤ ꯂꯧꯔꯔꯣꯏꯒꯦ ꯈꯜꯂꯦ
ꯑꯗꯨꯗꯤ
ꯑꯗꯨꯗꯤ ꯁꯨꯃꯥꯏꯅ ꯇꯧꯔꯣ ꯇꯪꯈꯥꯏ ꯑꯃꯨꯛ ꯍꯥꯏꯗꯤ ꯈꯔꯒꯅꯤ ꯍꯟꯖ꯭ꯔꯒꯦ ꯄꯨꯡꯍꯨꯝ ꯀꯥꯏ ꯍꯟꯖ꯭ꯔꯒꯦ ꯍꯥꯏꯔꯁꯨ ꯌꯥꯏ ꯍꯣꯏ ꯑꯩ ꯁꯨꯇꯤꯕꯤꯤ ꯑꯍꯨꯝꯗꯨꯗꯤ ꯊꯦꯡꯃꯜꯂꯤ ꯑꯩ ꯑꯗꯨꯝ ꯑꯃꯔ ꯑꯅꯤꯔ ꯑꯗꯨꯋꯥꯏꯗ ꯀꯩꯅꯣ ꯇꯧꯁꯤꯔꯥꯗꯤ ꯈꯟꯕꯅꯤ ꯑꯗꯨꯅ ꯐꯣꯟ ꯍꯟꯗ꯭ꯔꯤꯀꯥꯟꯗ ꯐꯣꯟ ꯇꯧꯔꯛꯑꯒꯦ ꯅꯪ ꯅꯪꯁꯨ ꯍꯜꯂꯛꯄ ꯍꯧꯔꯦ ꯍꯥꯏꯔꯗꯤꯅꯦ ꯑꯗꯨ ꯇꯥꯏꯃꯤꯡꯗꯨꯗ ꯑꯗꯨꯝ ꯑꯩꯁꯨ ꯍꯜꯂꯛꯄ ꯄ ꯍꯧꯅꯕ ꯌꯥꯗꯦꯕ ꯇꯧꯕ ꯌꯥꯔꯦ
ꯍꯣꯏ ꯍꯣꯏ ꯑꯗꯨꯒ ꯀꯩꯅꯣꯅ ꯍꯥꯏꯒꯦ ꯇꯧꯔꯝꯕꯗꯨꯀꯣ ꯀꯥꯎꯈ ꯍ ꯈꯜꯂꯝ ꯃꯅꯤ ꯀ
ꯈꯜꯂꯝꯕꯅꯤ ꯁꯇ ꯂꯧꯕꯒꯤ ꯃꯇꯥꯡꯗꯣ ꯑꯣ ꯑꯩꯈꯣꯏ ꯉꯟꯅ ꯇꯧꯒꯦ ꯍꯥꯏꯔꯁꯨ ꯑꯃꯗꯣ ꯑꯦꯛꯖꯥꯝ ꯂꯩꯕꯅꯤꯝ ꯀꯩ ꯉꯟꯂꯗꯤ ꯌꯥꯎꯕ ꯐꯅꯤ ꯐꯪꯉꯣꯏ ꯇꯧꯔꯅꯤ ꯑꯗꯨ ꯃꯇꯝꯞ ꯆꯥ
ꯃꯥꯁꯨ ꯄꯨꯡ ꯃꯉꯥꯗ ꯑꯦꯛꯖꯥꯝ ꯂꯣꯏ ꯍꯥꯏꯕꯅꯤꯅ
ꯐꯔꯦꯅꯅ ꯂꯣꯏꯅꯤ ꯁꯤꯂꯣ ꯑꯩ ꯂꯣꯏꯁꯤꯜꯂꯒꯦ ꯑꯗꯨꯝ ꯌꯥꯎꯔꯣ ꯇꯧꯔꯦ ꯑ ꯀꯩꯅꯣꯁꯦ ꯌꯦꯣꯌꯥꯃꯨꯣꯡ ꯌꯥꯒꯅꯤ ꯑꯩꯈꯣꯏ ꯈꯛꯀꯤ ꯑꯣꯏꯅꯗꯤ ꯑꯃ ꯃꯈꯥꯏ ꯑꯣꯏ ꯑꯣꯏꯅꯤꯅ ꯑꯩꯈꯣꯏꯃꯨꯡ ꯆꯥ ꯇꯧꯔꯤꯉ ꯍꯣꯏ ꯅꯣꯏ ꯏꯃꯨꯡꯗ ꯌꯥꯝ ꯔꯕ ꯀ ꯃ ꯍꯍꯣꯏ ꯑꯃ ꯑꯣꯏꯔꯅꯤ ꯅꯣꯏꯒꯤ ꯇꯥꯃꯣ ꯆꯍꯣꯏ ꯑꯃ ꯑꯣꯏꯔꯅꯤ ꯅꯣꯏꯒꯤ ꯏꯕꯥꯥ ꯍ ꯑꯃ ꯑꯣꯏꯔꯅꯤ ꯑꯗꯒꯤ ꯅꯣꯏ ꯄꯥꯊꯣꯛꯈꯣꯏ ꯑꯃ ꯄꯤꯔꯤꯕ ꯍꯥꯏꯔꯁꯨ ꯑꯃ ꯑꯅꯤ ꯑꯍꯨꯝ ꯃꯔꯤ ꯃꯉꯥ ꯇꯔꯨꯛ ꯇꯔꯨꯛ ꯇꯔꯦꯠꯃꯨꯛꯇꯤ ꯑꯗꯨꯝ ꯆꯠꯂꯔꯅꯤ ꯅꯣꯏ ꯏꯟꯆꯟꯒꯤꯁꯨ ꯈꯔ ꯄꯤꯒꯦꯃꯨꯣ ꯍꯥꯏꯔꯦ ꯈꯜꯂꯣ ꯑꯗꯨꯝ ꯇꯔꯦꯠ ꯍꯣꯏ ꯇꯔꯨꯛ ꯇꯔꯦꯠ ꯑꯗꯨꯗꯤ ꯃꯤ ꯄꯤꯕꯗ ꯑꯗꯨꯝ ꯀꯦꯖꯤ ꯑꯃꯃꯨꯛꯀꯤ ꯆꯥꯡꯀꯣ ꯌꯧ ꯐꯥꯗ꯭ꯔꯒꯁꯨ ꯑꯗꯩ ꯌꯨꯝꯒꯤꯒ ꯑꯗꯨꯝ ꯍꯣꯏ ꯑꯗꯨꯝ ꯈꯤꯇꯪꯕꯨꯗꯤ ꯌꯥꯝꯗꯤ ꯌꯥꯝꯗꯧ ꯃꯥꯜꯂꯦ ꯑꯍꯨꯝꯃꯛꯇꯤ ꯑꯗꯨ ꯈꯪꯗꯦ ꯑꯗꯨꯝ ꯍꯣꯏ ꯇꯪꯈꯥꯏ ꯐꯔꯛ ꯇꯥꯗꯣ ꯁꯔꯨꯛꯄꯨꯗꯤ ꯑꯗꯨꯃꯥꯏꯅ ꯇꯧꯒꯦꯁꯨ
ꯄꯤꯕ ꯍꯥꯏꯁꯦ ꯁꯨꯃꯥꯏꯅ ꯇꯧꯔꯅꯤꯅ ꯑꯩꯈꯣꯏꯕꯨꯨꯡ ꯃꯣꯏꯁꯤꯁꯨ ꯑꯩꯈꯣꯏꯗ ꯆꯥ ꯇꯥꯔꯒꯗꯤ ꯄꯤꯔꯔꯣꯏꯕ ꯃꯃꯥꯅꯤ ꯆꯥꯃꯤꯟꯅꯖꯔꯅꯤꯅ ꯍꯥꯏꯗꯤ ꯃꯣꯏꯗ ꯆꯥꯃꯤꯟꯅꯔ ꯃꯤ ꯂꯩꯇꯦꯕꯀꯣ ꯑꯗꯨꯝ ꯊꯝꯃꯅꯤ ꯑ ꯅ ꯑꯗꯨꯃꯥꯏꯅ ꯆꯥꯃꯤꯟꯅꯔꯣ ꯍꯥꯏꯅ ꯑꯩꯈꯣꯏ ꯃꯆꯥꯁꯨ ꯑꯉꯥꯡ ꯍꯦꯛꯇꯅꯤ ꯀꯩꯁꯨ ꯑꯇꯣꯞꯄ ꯆꯗ
ꯀꯩꯁꯨ ꯑꯇꯣꯞꯄ ꯆꯥꯗꯕꯅꯤ ꯑꯉꯥꯡꯒꯤ ꯇꯤꯐꯝꯝꯁꯥꯡ ꯄꯤꯔꯝꯃꯅꯤ ꯑꯩꯈꯣꯏ ꯏꯕꯥ ꯑꯣꯏꯒꯗꯤ ꯀꯩꯁꯨ ꯌꯥꯝꯗꯤ ꯌꯥꯝꯅ ꯀꯩꯅꯣ ꯇꯧꯋꯦ ꯑꯗꯨ ꯑꯣꯏꯇꯥꯔꯒꯗꯤ ꯑꯩ ꯍꯥꯏꯔꯤꯁꯦ ꯃꯈꯥꯏꯃꯨꯛ ꯀꯠꯊꯔꯒꯅꯤ ꯃꯈꯥꯏꯃꯨꯛ ꯇꯧꯒꯦꯁꯨ ꯌꯥꯅꯤ ꯍꯥꯏꯒꯦ ꯍꯥꯏ ꯑ ꯍꯥꯏꯒꯦꯒꯤꯅꯦ ꯑꯩꯅ ꯍꯥꯏꯁꯤꯅ ꯐꯠꯇꯕ ꯅꯨꯡꯉꯥꯏꯇꯕꯦ ꯍꯥꯏꯔꯕꯗꯤ ꯑꯗꯨꯕꯨꯗꯤ ꯌꯥꯔꯦ ꯍꯣꯏ ꯃꯍꯤ ꯌꯥꯝ ꯍꯥꯞꯇ꯭ꯔꯒꯗꯤ ꯍꯣꯏ ꯁꯥꯕꯨꯗꯤ ꯈꯔ ꯌꯥꯝ ꯆꯪꯉꯛꯀꯅꯤꯀꯣ
ꯑꯣꯏꯣꯏ
ꯈꯤꯪ ꯑꯗꯨꯒ ꯅꯪ ꯑꯃꯨꯛ ꯆꯥꯗꯕꯤꯁꯦ ꯁꯤꯛꯑ ꯂꯩꯒꯅꯤꯀꯣ ꯅꯅ ꯍꯥꯏꯒꯤ ꯇꯥꯏꯞ
ꯑꯦ ꯑꯩꯗꯤ ꯑꯗꯨꯃꯥꯏꯅ ꯇꯧꯔꯗꯨꯅꯤ ꯑꯗꯨꯝ ꯍꯗ ꯍꯧꯅ ꯁꯥꯥꯅꯤ ꯑꯩꯅ ꯁꯤꯗꯗꯤ ꯑꯩꯗꯤ ꯌꯨꯝꯗꯝꯗ ꯆꯥꯗꯦ ꯑꯗꯨꯒꯤꯅꯤ ꯁꯨꯝ ꯈꯟꯕꯒꯤ ꯅꯠꯇꯦꯗ ꯑꯩꯅ ꯍꯥꯏꯕꯗꯤ ꯑꯩꯅ ꯁꯤꯟꯕ ꯑꯗꯨꯝ ꯑꯣꯏꯔꯗꯤ ꯑꯩꯁꯨ ꯑꯗꯨꯝ ꯆꯥꯕꯁꯨ ꯈꯪꯗꯦ ꯃꯁꯥꯒꯤ ꯑꯗꯨꯝ ꯍꯣꯡꯅꯕꯤꯀꯣ ꯑꯥ ꯀꯩꯅꯣꯝꯗ ꯂꯩ ꯈꯣꯁꯇꯗ ꯂꯩꯕ ꯀꯥꯟꯁꯨ ꯇꯧꯋꯦꯕ ꯑꯗꯨꯝ ꯑꯩꯅ ꯊꯣꯡꯕꯅꯦ ꯍꯥꯏꯇꯥꯔꯒꯗꯤ ꯑꯦ ꯑꯩꯅ ꯀꯩꯅꯣ ꯄꯨꯊꯣꯛꯑ ꯊꯣꯡꯕꯅꯤ ꯍꯥꯏꯔꯗꯤ ꯃꯤ ꯀꯣꯟꯅ
ꯃꯤ ꯀꯣꯟꯅꯒꯤ ꯑꯣꯏ ꯈꯜꯂꯒ ꯑꯗꯨꯝ ꯆꯥꯗꯕꯗꯣ ꯁꯨꯃꯥꯏꯅ ꯇꯧꯕꯗ ꯈꯪꯗꯦ ꯑꯗꯨꯝ ꯆꯥꯎꯥꯔ ꯅꯨꯡꯉꯥꯏꯕ ꯑꯩꯈꯣꯏ ꯊꯟꯕꯒꯤ ꯇꯥꯏꯞꯇꯣ ꯑꯗꯨꯃꯥꯏꯅ ꯇꯧꯕꯗꯣ ꯅ ꯍꯣꯏ ꯌꯥꯝ ꯐꯩ ꯌꯥꯝ ꯐꯩ ꯑꯗꯣ ꯍꯌꯦꯡꯗꯤ ꯑꯗꯨꯝ ꯐꯖꯅ ꯑꯗꯨꯝ ꯆꯥꯎ ꯀꯩꯁꯨ ꯀꯥꯏꯗꯦ ꯑꯗꯨꯝ ꯀꯣꯟꯅꯅꯤ ꯃꯑꯣꯡ ꯕꯨꯗꯤ ꯌꯦꯡꯕꯨꯗꯤ ꯌꯦꯡꯅꯤ ꯑꯩꯈꯣꯏꯁꯨ ꯑꯗꯨꯒ ꯑꯗꯨꯝ ꯌꯥꯗꯧꯗꯤ ꯃꯥꯜꯂꯦ ꯑꯩꯅ ꯈꯟꯕꯗꯗꯤ ꯅꯪ ꯑꯗꯨꯃꯥꯏꯅ ꯊꯣꯡꯒꯦ ꯍꯥꯏꯔꯒꯗꯤ
ꯑꯣ ꯑꯗꯨꯗꯤ ꯃꯕꯥꯅꯤ ꯑꯗꯨꯝ ꯂꯥꯛꯃꯤꯟꯅꯖꯔꯅꯤ ꯅꯪꯗꯣ ꯑꯗꯨꯝ ꯍꯣꯏ ꯌꯦꯟꯁꯥꯡ ꯊꯣꯡꯕ ꯂꯣꯏꯔꯝꯗꯥꯏꯒꯤꯗꯣ ꯅꯪꯁꯨ ꯑꯗꯨꯝ ꯌꯨꯝꯗ ꯂꯩꯔꯨꯕꯀꯣ ꯀꯩꯀꯩꯝꯇ ꯌꯥꯎꯕꯤꯔꯨꯅꯣ ꯑꯩ ꯑꯗꯨꯝ ꯇꯧꯔꯒꯦ ꯑꯗꯨꯒ ꯄꯨꯔꯁꯦ ꯍꯥꯏꯕ ꯀꯥꯟꯗ ꯂꯥꯛꯑꯣ ꯑꯗꯨꯒ ꯆꯥꯡꯗꯣ ꯀꯌꯥꯝ ꯌꯥꯝ ꯄꯨꯅꯤ ꯇꯧꯅꯤ ꯑꯗꯨꯝ ꯌꯦꯡꯉꯁꯦ
ꯎꯝ ꯑꯗꯨꯃꯥꯏꯅ ꯇꯧꯔꯔꯣꯏ ꯑꯩ ꯀꯩꯅꯣ ꯇꯧꯔꯅꯤ ꯑꯗꯨꯝ ꯃꯣꯏꯔꯥꯡ ꯊꯦꯝꯖꯨ ꯏꯕꯥꯅꯤ ꯑꯗꯨꯝ ꯂꯥꯛꯑꯒ ꯑꯗꯨꯝ ꯀꯩꯅꯣ ꯀꯩꯅꯣ ꯈꯔ ꯑꯗꯨꯝ ꯇꯧꯃꯤꯟꯅꯔꯁꯤ ꯑꯗꯨꯒ ꯑꯃꯗꯨꯕꯨꯗꯤ ꯃꯥ ꯂꯣꯏꯔꯀꯥꯟꯗ ꯃꯥꯏ ꯂꯥꯛꯆꯔꯑꯅꯤ ꯃꯥꯏꯊꯣꯛꯄ
ꯐꯔꯦ ꯐꯔꯦ
ꯑꯗꯨꯅ ꯈꯔ ꯐꯅꯤ ꯀꯩꯒꯤꯅꯣ ꯍꯥꯏꯁꯦ
ꯕꯤꯁꯅꯥ
ꯂꯥꯛꯆꯅꯤ ꯈꯪꯗꯦ ꯑꯩꯕꯨꯗꯤ ꯑꯗꯨꯝ ꯂꯥꯛꯑꯅꯤ ꯑꯃꯗꯁꯨ ꯍꯪꯕꯗꯤ ꯍꯪꯅꯤ ꯃꯥ ꯂꯥꯛꯀꯦ ꯍꯥꯏꯕꯗꯤ ꯂꯥꯛꯆꯔꯅꯤ ꯂꯥꯛꯑꯣꯏꯒꯦ ꯍꯥꯏꯔꯁꯨ ꯀꯣꯟꯅ ꯂꯥꯛꯆꯔꯅꯤ
ꯍꯣꯏ ꯑꯗꯨ ꯑꯩꯅ ꯍꯥꯏꯕꯗꯤ ꯅꯣꯏꯗꯤ ꯊꯕꯛ ꯏꯪꯈꯥꯡ ꯀꯩꯝꯇ ꯇꯥꯔꯨꯔꯅꯣꯕꯀꯣ ꯑꯩꯅ ꯊꯣꯛꯄꯝ ꯇꯧꯔꯒꯦ ꯉꯝꯅ ꯉꯝꯅꯕ ꯅꯪꯒꯅꯤ ꯄꯨꯡ ꯃꯉꯥꯋꯥꯏꯗꯤ ꯌꯥꯝ ꯊꯤꯅ ꯅꯪꯒꯅꯤ ꯍꯥꯏꯕꯗꯤ ꯅꯨꯡꯗꯥꯡ ꯊꯣꯡꯕ ꯈꯣꯠꯄ ꯁꯦꯝꯕ ꯁꯥꯕ ꯇꯧꯕꯒꯤ ꯂꯥꯛꯄꯗꯣ ꯂꯥꯛꯑꯅꯨ ꯍꯥꯏꯕ
ꯂꯥꯛꯀꯅꯤꯍꯦ ꯑꯗꯨꯝ ꯑꯗꯨꯝ ꯉꯁꯤ ꯏꯕꯥꯅꯤꯁꯦ ꯋꯥꯔꯤꯁꯦ ꯌꯥꯝ ꯂꯣꯟꯁꯤꯟꯅꯔꯦ ꯅꯪ ꯅꯪꯁꯨ ꯉꯥꯏꯕ꯭ꯔꯥ ꯉꯥꯏꯗꯦ ꯑꯗꯒꯤ ꯀꯩꯅꯣꯝ ꯇꯧ ꯇꯧꯔꯦ ꯂꯥꯛꯀꯅꯤ ꯍꯥꯏꯕ ꯑꯗꯨꯝ ꯑꯗꯨꯗ ꯌꯥꯝꯅ ꯀꯩꯅꯣ ꯇꯧꯗꯧ ꯅꯠꯇꯦ ꯑꯗꯨꯝ ꯂꯥꯛꯏꯕ ꯍꯥꯏꯁꯤꯗꯤ ꯀꯩꯅꯣꯅꯦ
ꯐꯔꯦ ꯐꯔꯦ
ꯐꯔꯦ ꯐꯔꯦ ꯋꯥꯁꯦ ꯑꯗꯨꯝ ꯆꯐꯦꯠ ꯆꯐꯦꯠ ꯆꯐꯦꯠ ꯇꯧꯔꯒ ꯂꯩ ꯂꯩꯅꯤꯡꯕ ꯃꯥꯜꯂꯦ ꯈꯪꯗꯦ ꯅꯪꯁꯦ ꯌꯥꯝ ꯑꯗꯨꯃꯥꯏꯅ ꯌꯥꯝ ꯄꯥꯝꯖꯕ ꯃꯥꯜꯂꯦ ꯍ ꯑꯩꯅ ꯑꯩꯁꯦ ꯂꯩꯇꯕ ꯍꯌꯦꯡ ꯄꯣꯠ ꯆꯩ ꯃꯈꯩꯁꯨ ꯍꯌꯦꯡꯅꯤ ꯍꯥꯏꯕ ꯀꯥꯟꯗ ꯑꯗꯨꯗ ꯅꯥꯪꯒ ꯑꯗꯨꯝ ꯈꯟꯅꯔꯁꯨ ꯈꯔ ꯄꯨꯕꯤꯔꯣꯑꯣ ꯂꯩꯗꯅ ꯑꯇꯣꯞꯄ ꯁꯨꯝ ꯑꯥꯏꯁꯀꯨꯝꯕ ꯑꯗꯗꯒꯤꯒꯨꯝꯕ ꯐꯛꯀꯨꯝꯕ ꯂꯩꯇꯦꯕꯀꯣ ꯍꯣꯏ ꯌꯦ ꯌꯦꯡꯉꯁꯦ ꯑꯥꯏꯁꯇꯨꯗꯤꯅꯦ ꯑꯩꯈꯣꯏꯁꯨ ꯑꯣꯟꯗ꯭ꯔꯦ ꯑꯗꯨꯅ ꯑꯩ ꯀꯩꯅꯣꯗꯨꯗ ꯍꯪꯉꯒꯦ ꯉꯣꯏꯔꯥꯡ ꯊꯦꯝꯕꯤꯗꯨꯒ ꯍꯪꯕ ꯑꯃ ꯑꯗꯨꯃꯥꯏꯅ ꯇꯧꯔꯒꯦ ꯑꯗꯨꯅ ꯐꯗꯧ ꯃꯥꯜꯂꯦ ꯂꯩꯇ꯭ꯔꯦ ꯍꯥꯏꯔꯒ ꯍꯥꯞ ꯇ꯭ꯔ ꯂꯣꯏꯔꯁꯦ ꯑꯁ ꯏꯃꯥꯏ ꯄꯦꯝꯃꯥ ꯑꯗꯨꯝ ꯃꯊꯥ ꯁꯥꯔ ꯁꯦꯝꯗꯣꯏꯅꯦ ꯑꯗꯣ ꯏꯪꯉ ꯍꯥꯞ ꯍꯥꯏꯔꯁꯨ ꯑꯦ ꯑꯥꯏꯁꯇꯣ ꯂꯩꯇ꯭ꯔꯒꯗꯤ ꯀꯥꯏꯗ ꯍꯥꯞꯇꯣꯔꯤꯒꯦ ꯂꯩꯇ꯭ꯔꯒꯗꯤ ꯍꯥꯞꯄꯔꯣꯏꯁꯦ ꯍꯥꯏꯕ ꯋꯥꯅꯤ ꯂꯩꯔꯒ ꯍꯥꯞꯄꯦ ꯑꯗꯨ ꯀꯩꯅꯣ ꯁꯦꯝꯃꯣꯏ ꯍꯥꯏꯕ ꯅꯠꯇꯦ ꯏꯪꯒꯦꯔꯥ ꯏꯪꯉꯣꯏꯒꯦꯔꯥ ꯑꯥꯏꯁꯇꯨ ꯂꯩꯇ꯭ꯔꯗꯤ ꯑꯩꯈꯣꯏꯗꯤ ꯑꯣꯟꯗ꯭ꯔꯦ ꯑꯥꯏꯁꯇꯣ ꯑꯗꯣ ꯃꯣꯏꯔꯥꯡꯊꯦꯝꯒꯤꯗꯣ ꯍꯪꯉꯒ ꯁꯨꯃꯥꯏꯅꯁꯨ ꯇꯜꯂꯦ ꯍꯥꯏꯔꯛꯑꯗꯤ ꯑꯗꯨꯝ ꯑꯥꯏꯁꯁꯨ ꯌꯥꯎꯗ꯭ꯔꯁꯨ ꯁꯦꯝ ꯇꯥꯔꯦꯗꯅ ꯑꯗꯨꯕꯨ ꯀꯩꯅꯣ ꯄꯣꯠꯄꯣꯏ ꯈꯔ ꯈꯔ ꯏꯁꯤꯡꯗꯣ ꯌꯥꯝ ꯏꯪꯉꯗꯤ ꯑꯗꯨꯝ ꯈꯔ ꯏꯪꯉꯗ ꯑꯗꯨꯝ ꯌꯥꯏꯗ ꯍꯥꯞꯅꯤꯡ ꯑꯗꯨ ꯌꯥꯔꯣꯏꯕ ꯌꯥꯔꯣꯏ ꯍꯥꯏꯕꯗꯤꯅꯦ ꯑꯗꯨꯝ ꯆꯥꯊꯣꯛꯀ ꯂꯦꯡꯊꯣꯛꯀ ꯂꯦꯡꯁꯤꯟꯒ ꯄꯥꯏꯊꯣꯛ ꯄꯥꯏꯁꯤꯟ ꯇꯧꯕꯅꯤꯅꯅꯦ ꯃꯇꯝꯗꯨꯁꯨ ꯑꯗꯨꯝ ꯁꯥꯕ ꯀꯩꯁꯨ ꯏꯪꯕ ꯃꯇꯝ ꯑꯣꯏꯗꯕꯅꯤꯅ ꯑꯗꯒꯤ ꯐꯠ ꯄꯨꯕꯒ ꯆꯥꯕ ꯌꯥꯗꯕꯁꯨ ꯅꯠꯇꯕꯅꯤꯅ ꯑꯃꯃꯨꯛ ꯉꯥꯏꯅꯤ ꯑꯃꯃꯨꯛ ꯁꯦꯝ ꯁꯥꯅꯤ ꯇꯧꯅꯤ ꯀꯥꯟꯗ ꯑꯗꯨꯝ ꯏꯡꯊꯈꯤꯕꯅꯦꯕ ꯑꯌꯤꯡꯕ ꯏꯁꯤꯡꯕꯨꯗꯤ ꯄꯨꯕꯨꯗꯤ ꯄꯨꯔꯛꯑꯁꯨ ꯑꯗꯨꯅ ꯍꯦꯛꯇ ꯌꯥꯗꯕꯅꯦꯕ
ꯑꯣ ꯑꯗꯨꯁꯨ ꯃꯥꯏ
ꯑꯃ ꯑꯗꯨꯃꯥꯏꯅ ꯄꯨꯔꯒ ꯇꯧꯔꯁꯤ ꯆꯥꯛ ꯆꯥ ꯇꯣꯛꯄ ꯑꯩꯁꯦ ꯌꯥꯝ ꯀꯨꯏꯕꯗꯤ ꯑꯣꯏꯗ꯭ꯔꯤ ꯆꯥꯛ ꯆꯥ ꯇꯣꯛꯄꯒ ꯑꯗꯨꯝ ꯉ ꯁꯨꯃꯥꯏꯅ ꯐꯝꯃꯜꯂꯦ ꯐꯣꯟ ꯆꯥꯔꯖ ꯇꯧꯔꯃꯅꯤ ꯑꯗꯨ ꯋꯥꯔꯤ ꯁꯥꯟꯅꯒꯦꯅ ꯂꯧꯊꯣꯛꯂꯛꯑꯦ ꯐꯔꯦ ꯐꯔꯦ ꯑꯗꯨꯗꯤ ꯅꯪꯁꯨ ꯊꯝꯅꯉꯥꯏꯇꯧꯔꯣꯀꯣ ꯀꯩꯗꯧꯕꯩꯅꯣ ꯊꯝꯗꯣꯏꯁꯤꯅ
ꯊꯝꯅ ꯀ ꯍꯥꯏꯕꯅꯤꯗ
ꯍꯣ ꯍꯣ ꯅꯪ ꯑꯃꯨꯛ ꯉꯥꯏꯍꯥꯛ ꯂꯩꯔꯒ ꯌꯦꯡꯉ
ꯍꯣꯏ ꯍꯣꯏ ꯍꯣꯏ ꯊꯝꯃꯣ ꯊꯝꯃꯣ